ꯇꯕꯔꯣ
ꯇꯥꯕ꯭ꯔꯣ꯫
ꯍꯧꯅ ꯇꯥꯕ꯭ꯔꯣ꯫
ꯇꯞꯅ ꯇꯥꯏ꯫
ꯑꯣ ꯑꯩꯉꯣꯟꯗꯗꯤ ꯑꯪꯝꯣꯁꯤꯗꯤ ꯌꯥꯝ ꯇꯞꯅ ꯇꯥꯏ꯫
ꯀꯩꯗꯧꯔꯝꯃꯤꯅꯣ꯫
ꯇꯧꯔꯝꯕꯅꯦ ꯂꯣꯏꯗꯧꯔꯦ ꯅꯪꯒꯤ꯫
ꯕꯣꯜ ꯌꯦꯡꯉꯔꯣꯏꯗ꯭ꯔꯣ ꯉꯁꯤꯗꯤ꯫
ꯍꯣꯔꯦꯟ꯫ ꯈꯪꯗꯦꯅ ꯉꯁꯤꯗꯤ ꯌꯦꯡꯗꯧ ꯃꯥꯗꯦꯗ ꯌꯥꯝ꯫ ꯑꯗꯨꯅ ꯉꯔꯥꯡꯁꯨ ꯌꯦꯡꯕꯒꯤ ꯇꯨꯝꯅꯤꯡꯉꯦ ꯌꯥꯝꯅ꯫ ꯌꯦꯡꯉꯔꯣꯢ꯫ ꯀꯩ ꯃꯊꯦꯜ ꯆꯥꯔꯒꯦ꯫
ꯆꯤꯛꯀꯟ ꯆꯥꯔꯦ ꯉꯁꯤꯗꯤ꯫ ꯌꯦꯟ ꯆꯥꯔꯦ ꯅꯪꯗꯤ꯫
ꯑꯩꯗꯤ ꯑꯃ ꯀꯩꯅꯣ ꯀꯩꯅꯣꯗꯣ ꯈꯪꯕꯔ꯫ ꯀꯣꯂꯝꯃꯤ ꯃꯇꯣꯟ ꯍꯥꯏꯕꯔꯣ ꯑꯗꯨꯗꯣ꯫
ꯀꯣꯂꯝꯅꯤ ꯃꯇꯣꯟ ꯈꯪꯉꯦ ꯈꯪꯉꯦ꯫
ꯑꯗꯨ ꯀꯥꯡꯁꯣꯏ ꯆꯥꯏ꯫
ꯍꯥꯎꯕꯅꯦ ꯑꯗꯨꯗꯣ ꯀꯥꯡꯁꯣꯏ ꯆꯥꯕ꯫
ꯌꯥꯕꯅꯦꯍꯦ ꯀꯥꯡꯁꯣꯏ ꯆꯥꯕ ꯁꯤꯡꯖꯨꯗꯒ ꯑꯗꯨꯝ ꯍꯥꯞꯅꯩꯗꯅ꯫
ꯀꯣꯂꯝꯒꯤ ꯃꯇꯣꯟꯗꯣ ꯁꯤꯡꯖꯨ ꯍꯥꯞꯄꯁꯨ ꯍꯥꯎꯕꯅꯤ ꯀꯥꯡꯍꯧ ꯆꯥꯔꯁꯨ ꯍꯥꯎꯕꯅꯦ ꯃꯪꯒꯜꯒ꯫
ꯀꯥꯡꯂꯨꯞꯗꯨ ꯆꯥꯈ꯭ꯔꯦꯗ ꯀꯥꯡꯁꯣꯏꯗꯨ ꯆꯥꯏ ꯑꯩꯈꯣꯏꯗꯤ ꯍꯥꯎꯋꯗꯅꯣ ꯑꯣꯏꯂꯝꯃꯤꯁꯦ ꯑꯩꯗꯤ ꯄꯥꯕ ꯑꯗꯨꯒ
ꯅꯪ ꯄꯥꯝꯕ ꯑꯣꯏꯌꯦ
ꯄꯣꯂꯝꯃꯤꯁꯦ ꯑꯗꯨꯝ ꯆꯥꯅꯤꯡꯕ ꯑꯣꯏꯩ ꯃꯔꯣꯏ ꯃꯣꯏꯁꯦ ꯑꯗꯨꯝ ꯃꯔꯣꯏꯒꯤ ꯃꯔꯛꯇ ꯆꯟꯕꯒꯤꯅꯦꯗꯅ ꯅꯠꯇ꯭ꯔꯣ ꯇꯤꯜꯍꯧꯒꯨꯝꯕ ꯃꯔꯣꯏꯒꯨꯝꯕ ꯃꯣꯏꯒꯤ ꯑꯗꯨꯒꯨꯝꯕ ꯑꯣꯏꯗꯣꯏꯅꯦꯕ
ꯈꯪꯗꯦꯗ ꯑꯗꯨꯗꯤ ꯏꯁꯤꯡꯗ ꯍꯧꯕ ꯄꯣꯠꯠꯇꯨꯗꯤ ꯑꯣꯏꯗꯅ
ꯏꯁꯤꯡꯗ ꯍꯧꯕꯅꯤ
ꯆꯝꯃꯒꯅꯦ ꯑꯗꯨꯝ ꯍꯧꯕꯅꯦ
ꯊꯥꯏꯅ ꯑꯉꯥꯡꯕꯗ ꯑꯩꯈꯣꯏꯒꯤ ꯇꯨꯔꯦꯜꯗ ꯍꯧꯕꯗꯣ ꯑꯩꯈꯣꯏꯅ ꯑꯗꯨꯝ ꯍꯦꯛ
ꯁꯁꯔꯒꯤꯗꯃꯤ ꯕ ꯍꯩꯅꯈꯤꯕ ꯍꯥꯏꯇꯥꯔꯦꯅꯦ ꯑꯗꯨꯃꯥꯏꯅ ꯇꯧꯔꯒ ꯎꯝ ꯃꯒꯤ ꯄꯣꯑꯣꯣ
ꯣꯜ ꯌꯦꯡꯗꯦꯗ ꯑꯩꯗꯤ ꯐꯥꯏꯅꯦꯜꯗ ꯑꯣꯏꯅ ꯌꯦꯡꯉꯒꯦ
ꯕꯣꯜꯗꯣ ꯑꯍꯤꯡꯗ ꯉꯥꯛꯇ ꯂꯩꯕꯗꯨꯗ ꯇꯨꯝꯕꯗꯣ ꯃꯇꯝꯗꯨ ꯆꯥꯟꯅꯗ꯭ꯔꯦꯅꯦ ꯑꯗꯨꯅꯅꯤ
ꯕꯣꯜꯗꯒꯤꯗꯤ ꯇꯨꯝꯕꯅ ꯍꯦꯟꯅ ꯃꯔꯨ ꯑꯣꯏ ꯑꯩꯗꯤ
ꯑꯗꯨꯕꯨꯗꯤ ꯆꯨꯝꯉ
ꯀꯅꯥꯅ ꯀꯥꯈ꯭ꯔꯒꯦ ꯈꯪꯉ ꯂꯣꯏꯔꯦ
ꯎꯝ ꯀꯅꯥꯒꯤ ꯃꯤꯆꯪ ꯑꯃ ꯅꯪꯅ ꯂꯩꯔꯤꯁꯤꯅ
ꯑꯩꯗꯤ ꯅꯪꯒꯤ ꯃꯤꯆꯪꯅꯤ ꯀꯩꯅꯣ
ꯑꯗꯨꯗꯤ ꯕꯜꯒꯤꯗ ꯃꯤ ꯌꯥꯝ ꯈꯠꯅꯩ ꯍꯧꯖꯤꯛꯀꯥꯟꯁ
ꯅꯪꯗꯤ ꯈꯟꯅꯔꯣꯅ ꯑꯝꯇ
ꯍꯥꯏꯗꯤ ꯈꯠꯅꯗꯦꯗ ꯀꯩꯁꯨ ꯑꯩꯗꯤ ꯌꯥꯝ ꯊꯤꯅ ꯐꯕꯅꯦ ꯍꯥꯏꯕꯁꯦ
ꯅꯪꯅ ꯄꯤꯔꯛꯄ ꯍꯩꯅꯧꯗꯣ ꯂꯣꯏꯈ꯭ꯔꯦ
ꯑꯗꯨꯒꯤ ꯑꯆꯧꯕ ꯑꯃ ꯑꯩꯅ ꯄꯤꯔꯛꯄꯗꯣ
ꯎꯝ
ꯑꯗꯨꯗꯣ ꯍꯋꯦ
ꯍꯥꯎꯋꯦ ꯑꯗꯨꯗꯣ ꯌꯥꯝ ꯊꯨꯝꯃꯦ
ꯑꯊꯒꯗ
ꯎꯝ
ꯑꯣ ꯊꯨꯝꯕ ꯍꯥꯏ ꯃꯆꯥꯁꯤꯗ ꯍꯥꯎꯗꯤ ꯍꯥꯎꯒꯅꯦꯍꯦ
ꯃꯆꯥ ꯃꯆꯥꯗꯣ ꯇꯤꯟ ꯆꯥꯕ ꯑꯃ ꯌꯥꯎꯔꯝꯃꯦ ꯑꯗꯒꯤꯗꯤ ꯀꯥꯏꯔꯒ ꯄꯨꯝꯕ ꯑꯃ ꯌꯥꯎꯔꯝꯃꯦ
ꯀꯥꯏꯕꯗꯣ ꯑꯄꯣꯝꯕꯗꯣ ꯀꯨꯏꯔꯛꯄꯩꯅꯦ ꯀꯥꯏꯔꯤꯗꯣ ꯑꯁꯦꯡꯕꯗꯤꯅꯦ ꯇꯤꯟ ꯆꯥꯔꯒ ꯀꯥꯏꯕ ꯅꯠꯇꯦ ꯑꯣꯣꯠ ꯇꯥꯔꯛꯄꯗꯨꯗ ꯀꯥꯏꯕꯅꯦ
ꯎꯝ ꯇꯥꯔꯛꯄꯗ ꯀꯥꯏꯕ ꯃꯥꯂꯦ
ꯑꯗꯨ ꯄꯣꯝꯃꯤꯗꯨꯅꯅꯦ ꯀꯨꯏꯅ ꯊꯝꯕꯒꯤ ꯑꯣꯏꯅꯤ ꯑꯗꯨꯗꯤ ꯍꯥꯏꯗꯤ ꯀꯨꯏ ꯇꯥꯔꯛꯄꯗꯣ ꯀꯨꯏꯕꯅꯦꯕ ꯑꯗꯨꯒꯤ ꯁꯥꯂ ꯁꯥꯕꯗꯨꯗ
ꯄꯨꯝꯕ ꯍꯥꯏꯗꯤ ꯁꯨꯝ ꯃꯄꯥꯗꯣ ꯀꯥꯏꯕꯒꯤ ꯀꯩꯅꯣ ꯇꯧꯁꯜꯂꯛꯄꯗꯣ ꯑꯟꯗꯣꯅꯤꯗ
ꯑꯗꯨ ꯃꯊꯛꯇꯒꯤ ꯑꯗꯨꯒꯤ ꯍꯥꯏꯩꯅꯧꯗ ꯌꯥꯝ ꯋꯥꯡꯉꯦꯕ ꯑꯗꯨꯒꯤ ꯇꯥꯔꯛꯄꯗ ꯑꯗꯨꯝ ꯀꯥꯏꯕ ꯇꯔꯗꯕ ꯇꯥꯔ ꯑꯗꯨꯝ ꯂꯩꯕꯥꯛꯇꯒꯨꯝꯕ ꯇꯥꯔꯗꯤ ꯈꯪꯦ ꯍꯥꯎꯕꯅꯦ ꯑꯁ ꯈꯪꯗꯦ ꯑꯩꯈꯣꯏ ꯍꯩꯅꯧꯕ ꯑꯩꯁꯦ
ꯃꯤꯈꯩꯁꯦ ꯑꯃꯃꯨꯛ ꯂꯥꯛꯑꯒ ꯂꯧ ꯑꯃꯃꯨꯛ ꯂꯥꯛꯑꯒ ꯑꯗꯒꯤ ꯃꯤ ꯑꯃꯨꯛ ꯃꯩ ꯃꯇꯥ ꯑꯃ ꯂꯥꯛꯑꯒ ꯑꯩꯈꯣꯏꯒꯤ ꯍꯩꯅꯧ ꯌꯥꯝ ꯄꯥꯅꯤꯅ ꯑꯗꯨꯝ ꯄꯨꯔ ꯄꯨꯔ ꯆꯠꯈꯤꯕ ꯑꯩꯈꯣꯏꯕꯨ ꯅꯨꯡꯊꯤ ꯅꯨꯡꯉꯥꯏ ꯆꯥꯕ ꯐꯪꯗꯦ
ꯎꯝ ꯃꯃꯥꯅ ꯃꯣꯏꯒꯤꯗꯤ ꯍꯩꯅꯧ ꯌꯥꯝ ꯄꯥꯟꯖꯥꯠꯅꯤꯅꯦ ꯍꯥꯏ
ꯄꯥꯜꯂꯦ ꯐꯅꯃꯨꯁꯦ ꯑꯗꯨꯒ ꯂꯣꯏꯗ꯭ꯔꯦꯅ ꯐꯅꯃꯛ ꯍꯩꯅꯧꯁꯦ ꯃꯈꯜꯁꯦ ꯌꯥꯝꯕꯅꯤꯅꯅꯦ ꯃꯨꯟꯕꯒꯤ ꯃꯇꯝꯗꯣ ꯑꯝꯇ ꯃꯥꯟꯅꯗꯦꯕ ꯍꯧꯖꯤꯛꯅ ꯍꯧꯖꯤꯛꯀꯤ ꯃꯆꯥ ꯃꯆꯥꯗꯣ ꯀꯟꯅ ꯃꯨꯜꯂꯤꯕꯀꯣ ꯑꯆꯧꯕꯈꯩ ꯃꯨꯟꯗ꯭ꯔꯤꯕ ꯑꯆꯧꯕꯁ ꯈꯔ ꯈꯔ ꯃꯨꯟꯕꯗꯤ ꯍꯧꯗꯣ ꯄꯊꯧꯕꯁꯦ ꯃꯨꯜꯂꯒ ꯍꯦꯛꯇꯦ ꯑꯩꯣꯏꯗꯤ ꯍꯦꯛꯑꯦꯗ ꯅꯠꯇꯒ ꯎꯝꯃꯒ ꯊꯝꯃꯒ ꯃꯨꯜꯍꯟꯕ ꯑꯗꯨꯅ ꯑꯩꯈꯣꯏ ꯃꯨꯜꯂꯗꯤꯅꯦ ꯃꯣꯏꯁꯦ ꯇꯥꯔꯛꯄꯗꯅ ꯐꯣꯛ ꯂꯥꯎꯅ ꯀꯥꯏꯔꯒ ꯑꯩꯈꯣꯏꯗꯣ ꯆꯥꯅꯤꯡꯕꯗꯣ ꯑꯣꯏꯗꯕ ꯀꯥꯥꯏ ꯇꯃꯤꯣ ꯍꯥꯎꯕꯔꯣ ꯑꯩꯈꯣꯏꯒꯤ ꯍꯩꯅꯧꯕꯗꯣ
ꯍꯥꯎꯋꯦ ꯌꯥꯝꯅ
ꯅꯣꯏꯒꯤꯗ ꯍꯩ ꯂꯩꯕꯗꯣ ꯀꯅꯥ ꯅꯣꯏꯒꯤ-ꯅꯣꯏꯒꯤ ꯍꯩꯅꯧ ꯂꯧꯗꯥꯏꯅ
ꯑꯩꯈꯣꯏ ꯍꯩꯗꯨꯗꯤ ꯍꯥꯎꯇꯦꯍꯦ ꯃꯨꯟꯗꯕ ꯉꯥꯛꯇꯅꯤ ꯑꯁꯪꯕꯅꯤ
ꯄꯥꯡꯒꯅꯤ ꯑꯩ ꯑꯃꯨꯛ ꯅꯣꯡ ꯅꯤꯅꯤ ꯂꯩꯔꯒ ꯑꯃꯨꯛ ꯄꯨꯕꯤꯔꯛꯀꯦ ꯈꯔ ꯈꯣꯝꯖꯤꯜꯂꯒ
ꯎꯝ ꯍꯩꯅꯧ ꯑꯃꯨꯟꯕꯗꯤꯅꯦ ꯃꯌꯥꯝ ꯆꯥꯕ ꯉꯝꯃꯦꯕ
ꯑꯥ
ꯍꯩꯅꯧ ꯑꯃꯨꯟꯕꯗꯤ ꯃꯌꯥꯝ ꯆꯥꯕ ꯉꯝꯃꯦꯕ ꯑꯁꯪꯕꯗꯤ ꯆꯥꯕ ꯉꯝꯗꯦꯕ ꯁꯤꯟꯕꯅꯤꯅ ꯌꯥ ꯀꯨꯝꯃꯦ
ꯑꯦ ꯑꯁꯪꯕ ꯁꯤꯟꯗꯕ ꯂꯩ ꯄꯥꯜꯂꯦ ꯁꯤꯟꯗꯕ ꯑꯁꯪꯕꯗ ꯊꯨꯝꯕ
ꯑꯁꯪꯕꯅꯥ ꯊꯨꯝꯗꯣꯏꯕ
ꯎꯝ ꯊꯨꯝ ꯃꯨꯟꯕꯒꯤ ꯇꯥꯏꯞ ꯊꯨꯝꯕꯗꯤ ꯅꯠꯇꯕ ꯊꯨꯝꯂꯤ-ꯊꯨꯝꯂꯤ ꯇꯧꯗꯣ ꯍꯥꯏꯇꯥꯔꯦꯅꯦ ꯑꯩꯈꯣꯏ ꯍꯩꯀꯨ ꯆꯥꯕꯗꯒ ꯑꯗꯨꯝꯨꯝ ꯃꯤ ꯊꯨꯝꯁꯤꯗ ꯇꯧꯗꯅꯅꯦ ꯀꯃꯥꯏꯅ ꯍꯥꯏꯅꯤ ꯃꯥꯥꯏ ꯃꯍꯥꯎꯗꯣ ꯏꯁꯤꯡ ꯍꯩꯀꯔꯨ ꯆꯥꯒ ꯏꯁꯤꯡꯒ ꯊꯛꯄꯗꯣ ꯑꯗꯨꯃꯥꯏꯅ ꯑꯩꯈꯣꯏ ꯑꯗꯨ ꯍꯩꯅꯗꯨ ꯇꯧ ꯑꯁꯪꯕ ꯗ ꯍꯥꯎꯕꯗꯝ ꯃꯨꯜꯂꯗꯤ ꯍꯥꯎꯇꯦ
ꯃꯨꯜꯂꯀꯥꯟꯗ ꯅꯥ ꯑꯃꯨꯛ ꯍꯥꯎꯔꯣꯏꯗꯣꯏꯕ ꯃꯥꯁꯦ
ꯃꯨꯜꯂꯀꯥꯟꯗꯗꯤꯅꯦ ꯈꯪꯗꯦ ꯍꯥꯏꯗꯤ ꯑꯗꯨ ꯍꯩꯅꯧꯗꯨꯗꯤꯅꯦ ꯃꯨꯜꯂꯒ ꯆꯥꯗ꯭ꯔꯤ ꯃꯔꯝꯗꯤ ꯃꯨꯜꯂꯒ ꯆꯥꯕꯕꯨꯗꯤ ꯁꯪꯏꯀꯥꯟꯗꯅ ꯍꯥꯎꯋꯦꯕꯥ ꯑꯗꯨꯗ ꯑꯗꯣ ꯑꯩꯗꯣ ꯅꯪꯗꯣ ꯑꯁꯪꯕ ꯆꯆꯥꯗꯨꯗ ꯑ ꯑꯣꯏꯅ ꯄꯨꯕꯤꯔꯛꯀꯦꯅꯦ ꯑꯗꯨꯝ ꯑꯗꯨꯗ
ꯎꯝ
ꯑꯁꯪꯕ ꯑꯣꯏꯔ꯭ꯁꯨ ꯑꯗꯨꯃꯗꯤ ꯍꯥꯎꯕꯅꯤꯍꯦ ꯐꯖꯅ
ꯑꯩ ꯑꯁꯪꯕ ꯆꯥꯅꯤꯡꯗꯦ
ꯁꯤꯟꯗꯕꯅꯦ ꯍꯥꯏꯕ ꯑꯗꯨꯗꯤ
ꯁꯤꯟꯗ꯭ꯔꯁꯨ ꯆꯥꯅꯤꯡꯗꯦ
ꯑꯣ ꯑꯅ ꯑꯗꯨꯗꯅ ꯄꯣꯗꯛꯇꯗ
ꯎꯝ
ꯋꯥꯔꯤ ꯅꯨꯡꯉꯥꯏꯕ ꯑꯃ ꯅꯣꯏꯒꯤ ꯅꯪꯒꯤ ꯂꯥꯏꯔꯕ ꯋꯔꯜ ꯃꯉꯥꯜꯗꯣ ꯉꯥꯛꯇ ꯉꯥꯏꯔꯦꯅ ꯇꯧꯔꯤꯁꯦ ꯐꯦꯁꯕꯨꯛꯇ ꯉꯁꯥꯏ ꯀ ꯄꯔꯅꯣ ꯅꯣ ꯆꯔ ꯆꯅ ꯎꯆꯅ ꯀꯥꯏꯗ
ꯑꯣ ꯁꯅꯥꯇꯣꯝꯕ ꯍꯥꯏꯕ꯭ꯔꯥ ꯀꯩꯅꯣꯝ
ꯁꯅꯖꯥꯎꯕ ꯍꯥꯏ ꯃꯗꯤ ꯑꯗꯨꯃꯥꯏꯅ ꯇꯧꯅꯨꯀꯣ ꯂꯥꯏꯔꯕ ꯆꯂ ꯆꯠ ꯌꯥꯝ ꯭ꯌꯥꯟ ꯇꯥꯅ ꯍꯥꯏꯦꯄꯃꯗ
ꯑ ꯃꯥꯒꯤ ꯀꯃꯦꯟ ꯈꯨꯕꯤꯗꯨꯗ ꯑꯩꯁꯦ ꯏꯇꯣꯝꯗ ꯅꯣꯛꯑꯦꯕ
ꯅ ꯑꯩꯁꯨ ꯑꯍꯥꯟꯕꯗ ꯑꯣꯛꯄꯗ ꯃꯥꯏ ꯈ꯭ꯋꯥꯏꯗ
ꯃꯥꯏ ꯈ꯭ꯋꯥꯏ ꯌꯥꯝ ꯅꯣꯛꯅꯤꯡꯕ ꯑꯣꯏꯕꯗꯣ
ꯆꯥꯔꯣ ꯆꯥꯔꯣ ꯅꯕꯨꯛ ꯊꯟꯅꯔꯣ ꯍꯥꯏꯔꯝꯗꯨꯗꯤ ꯑꯃꯨꯛ ꯐꯕ ꯑꯗꯨꯗꯨꯗꯔꯥꯝꯗꯣꯛꯏꯁꯦ ꯌꯥꯝ ꯒ꯭ꯌꯥꯟ ꯇꯥꯕꯒ ꯍꯣꯏ ꯎꯝ
ꯎꯝ ꯊꯣꯏꯒꯤ ꯕꯥꯔꯗꯦꯁꯨ ꯂꯣꯏꯈ꯭ꯔꯦ
ꯃꯥꯏ ꯄꯗꯦ ꯁ ꯆꯍꯤ ꯀꯌꯥꯁꯨꯕꯅ
ꯆꯍꯤ ꯃꯉꯥ ꯁꯨꯔꯤꯅꯤ ꯉꯁꯤ
ꯃꯉꯥ ꯐꯥꯏꯚ ꯏꯌꯥꯔꯁ ꯁꯨꯕꯅꯤ
ꯃꯊꯪ ꯆꯍꯤꯗꯅ
ꯄꯤꯔꯒꯦ
ꯃꯥꯒꯤ ꯑꯟꯗꯔꯋꯦꯌꯔ ꯑꯃꯅꯦ ꯑꯗꯒꯤ ꯗ꯭ꯔꯦꯁ ꯁꯨꯠ ꯑꯃꯅꯦ ꯑꯗꯒꯤ ꯆꯄꯜ ꯍꯥꯏꯒꯗ꯭ꯔꯥ ꯑꯃ ꯑꯉꯥꯡꯒꯤ ꯈꯣꯡꯎꯞ ꯆ ꯆ ꯁꯦꯠꯇꯠꯂꯒ ꯀꯩꯅꯣ ꯇꯧꯕꯗꯣ ꯑꯗꯨꯃꯅꯤ
ꯑꯣ ꯌꯥꯝ ꯌꯥꯝꯃꯤ ꯑꯗꯨꯗꯤ ꯄꯤ ꯀꯅꯥ ꯀꯅꯥ ꯌꯥꯎꯗ ꯚꯔꯇꯗ ꯅꯄꯤ ꯌꯥꯎꯗ
ꯑꯩꯈꯣꯏ ꯃꯁꯦꯟꯈꯛꯅꯤꯗ ꯑꯗꯨꯗ ꯃꯣꯏꯒꯤ ꯕꯦꯁ ꯐ꯭ꯔꯦꯟꯒꯤ ꯃꯆꯥꯅꯨꯄꯤ ꯑꯃꯅꯦ ꯃꯣꯏ ꯐꯦꯃꯤꯂꯤ ꯑꯃꯒ ꯂꯥꯛꯑꯦꯕ
ꯗꯤ ꯐꯖꯅ ꯐꯥꯊꯈ꯭ꯔꯦ ꯉ ꯁꯤꯁꯦ
ꯎꯝ ꯆꯧꯗ ꯌꯥꯝ ꯍꯥꯎꯋꯦꯅ ꯍꯥꯏꯌꯦ ꯃꯌꯥꯝꯅ
ꯑꯣ ꯅꯪꯅ ꯐꯖꯅ ꯍꯧꯊꯔꯦ
ꯑꯁ ꯑꯗꯨ ꯍꯧꯕꯗꯅꯦ ꯈꯨꯠꯁꯦ ꯄꯣꯛꯈꯤꯗꯅꯅꯦ
ꯎꯝ
ꯊꯨꯞ ꯂꯩꯔꯦ ꯑꯗꯨꯝ ꯆꯧꯗꯣ ꯌꯥꯝ ꯍꯧꯕꯒꯤ ꯈꯥꯡꯗꯨ ꯆꯟꯗꯗꯅ ꯊꯥꯡꯗꯔ ꯑꯣꯠꯂꯤꯅꯦ
ꯎꯝ ꯀ
ꯋꯥꯔꯦ ꯉꯁꯤꯗꯤ ꯑꯩꯅ ꯂꯣꯏ ꯇꯧꯕꯒꯤꯅꯦ ꯕꯤꯁꯥꯜ ꯃꯨꯠꯆꯠꯜꯂꯨꯔꯦꯗꯅ ꯑꯗꯨ ꯍꯜꯂꯛꯑꯒ ꯑꯃꯨꯛ ꯗꯨꯀꯥꯟ ꯗꯨꯀꯥꯟ ꯊꯣꯡ ꯑꯃꯨꯛ ꯍꯥꯡꯉꯦ ꯑꯗꯨꯒ ꯄꯣꯠ ꯆꯩ ꯑꯃ ꯂꯧꯁꯤꯜꯂꯛꯑꯦ ꯑꯗꯨꯒ ꯍꯧꯕꯒꯤ ꯑꯃꯨꯛ ꯍꯧꯔꯦ
ꯪ ꯕꯤꯁꯥꯜꯗ ꯀꯩꯗ ꯆꯠꯂꯤꯅꯣ
ꯒꯥꯔꯤꯗ ꯆꯠꯂꯤꯅꯦ
ꯔꯤꯃꯆꯥꯗ
ꯎꯝ
ꯎꯝ ꯉ ꯇꯣꯡꯉ ꯍꯥꯏꯔꯦꯕꯣ
ꯕꯤꯚꯤꯁꯥꯜꯐꯥꯎꯗꯤ ꯇꯣꯡꯕ ꯌꯥꯏꯌꯦ ꯕꯖꯥꯔꯒꯤ ꯂꯝꯕꯤ ꯆꯦꯟꯕꯗꯗꯤ ꯇꯣꯡꯕ ꯌꯥꯗꯦ
ꯅꯪ ꯕꯦꯁꯄꯥꯗꯨꯗ
ꯑꯩꯕꯁ ꯄꯥꯗꯨꯗ
ꯍꯅ ꯃꯥ ꯀꯊꯧꯧ ꯉꯪꯕ꯭ꯔ
ꯎꯝ ꯈꯥꯗ ꯍꯥꯏꯏ
ꯐꯩꯅ ꯇꯣꯡꯉꯤ ꯅꯠꯇ꯭ꯔꯣ
ꯎꯝ
ꯂꯤ ꯃꯤ ꯏ ꯏꯐꯗ ꯆꯂ ꯍꯥꯏꯗꯕꯗꯗꯤ
ꯑꯦꯛꯇꯤꯚꯥꯗꯣ ꯄꯨꯕ ꯇꯜꯜꯂꯤꯦꯗ ꯊꯤꯕꯅꯤꯅ
ꯁꯨꯝ ꯍꯩꯅꯕ꯭ꯔ ꯑꯣꯖꯥꯅꯤꯌꯥꯝꯗꯤ
ꯎꯝ
ꯑꯣ ꯑꯗꯨꯗꯤ ꯊꯝꯃꯒꯦ ꯅꯪ ꯍ ꯇꯨꯝꯅꯕ ꯇꯧꯔꯣ
ꯍꯣꯏ ꯍꯣꯏ
ꯎꯝ ꯀꯅ ꯇꯔꯑꯒꯦ
ꯎꯝ
ꯎꯝ ꯊꯝꯃꯣ ꯊꯝꯃꯣ
ꯎꯝ